ꯃꯔꯤ ꯅꯪ ꯊꯕꯥꯛ ꯀꯔꯤ ꯐꯥꯝꯗꯔꯣ
ꯃꯥꯅꯦ
ꯍꯠ
ꯀꯩ ꯆꯥꯔꯅꯨ ꯍꯥꯎꯅ ꯆꯥꯕ ꯃꯥꯜꯂꯦꯗ ꯎꯝ
ꯆꯀꯅꯦ ꯄꯨꯡ ꯑꯍꯨꯝ ꯇꯥꯔꯦꯀꯣ ꯍꯧꯖꯤꯦ ꯑꯦ ꯇꯥꯗꯦ
ꯎꯝ
ꯃꯣꯔꯅꯤꯡꯗ ꯑꯩ ꯆꯥꯛ ꯀ ꯌꯥꯝ ꯊꯥꯗꯕꯒꯤꯦ ꯑꯃꯃꯨꯛ ꯆꯝꯃꯦꯕ
ꯕꯤꯒ ꯀꯣꯜ ꯇꯋꯦ ꯑꯌꯨꯛꯇ
ꯆꯥꯛ ꯆꯥꯔꯀꯥꯟꯗ ꯃꯥꯅ ꯆꯥꯎꯧꯔꯥꯛꯄ ꯑꯍꯣꯡ ꯑꯅꯤ ꯇꯥꯎꯕ ꯌꯥꯕꯅꯦ ꯑꯗꯣ ꯑꯩ ꯑꯩ ꯁꯥ ꯉꯥꯝꯗꯦ ꯍꯥꯏꯔꯒ ꯍꯣꯔꯦꯟ ꯇꯋꯔ ꯁꯦꯟ ꯊꯝꯈ꯭ꯔꯕꯅꯤ
ꯑꯗꯨꯗꯤ ꯀꯩꯒꯤ
ꯑꯥ
ꯀꯔꯤꯅ ꯔꯔꯕꯣ
ꯍꯥꯏꯕ꯭ꯔꯣ ꯑ ꯏꯁꯆꯥꯗꯤꯍꯦ ꯐꯖꯅ ꯉꯥꯡꯉꯣ ꯉꯥꯡꯉꯒꯤ ꯄꯣꯏꯟꯗꯣ ꯇꯥꯕꯅꯦ
ꯅ ꯁꯥ ꯉꯥꯡꯗꯕꯗꯨ ꯀꯩ ꯅꯥꯕ꯭ꯔꯣ ꯍꯥꯏꯕ
ꯑꯣ ꯉꯔꯥꯡꯗꯣ ꯕꯣꯛ ꯌꯦꯡꯕꯒꯤ ꯣ ꯏꯡꯂ ꯀ ꯎꯝ ꯇꯨꯝꯕꯗꯣ ꯊꯦꯡꯅ ꯇꯣꯝꯃꯦ ꯑꯗꯨꯅꯦ ꯌꯦꯟꯁꯨ ꯆꯥꯏꯕ ꯌꯦꯟꯗꯤ ꯌꯦꯉꯣꯟꯗ ꯐꯠꯇꯕꯅꯦ
ꯆꯅꯥꯗꯕ
ꯎꯝꯝ ꯊꯣꯡꯕꯤꯔꯁꯤꯗꯤ ꯎꯔ ꯀꯥꯟꯗꯔꯦ ꯆꯥꯗꯕꯤꯗ ꯂꯩꯕ ꯉꯝꯗꯣꯏ ꯂꯩꯕ ꯉꯝꯗꯦ
ꯎꯝ
ꯁꯤ ꯗꯦꯠ ꯀꯌꯥ ꯅ ꯇ꯭ꯋꯦꯟꯇꯤ ꯁꯚꯦꯟ ꯀꯣ
ꯃꯥꯅꯦ
ꯇꯪꯉꯤꯤꯁꯦ
ꯅ ꯊꯕꯥꯛ ꯂꯣꯏꯅꯤꯡꯉꯥꯏꯁꯦ ꯅꯨꯃꯤꯠ ꯃꯔꯤ ꯑꯍꯨꯝꯔꯥ ꯊꯥꯔ ꯇꯥꯇꯤ ꯋꯥꯟꯒꯤ ꯊꯥꯔ ꯁꯤꯦ
ꯊꯥꯔꯇꯤꯅꯦ
ꯑꯣ ꯑꯗꯨꯗꯤ ꯑꯗꯨꯗꯤ ꯑꯍꯨꯝ ꯈꯥꯛꯇ ꯉꯥꯏꯔꯤꯀꯣ
ꯎꯝ
ꯉꯥꯏꯔꯤꯅꯦ ꯃꯤꯗꯤ
ꯂꯦꯞꯈ꯭ꯔꯅꯤ
ꯁꯟꯗꯦꯁꯦ ꯅꯪ ꯁꯨꯇꯤ ꯂꯥꯎꯕ ꯌꯥꯔꯔꯣꯏꯀꯣ
ꯑꯥ ꯃꯊꯪꯒꯤ ꯃꯊꯪ ꯂꯧꯔꯒꯦ
ꯎꯝ
ꯗꯦꯠ ꯐꯣꯔꯗꯒꯤ ꯑꯩ ꯖꯣꯏꯟ ꯇꯧꯔꯒꯦ ꯃꯥꯗꯣ
ꯑ ꯍ
ꯅꯨꯃꯤꯠ ꯑꯃ ꯑꯅꯤꯗꯤ ꯑꯩ ꯄꯣꯊꯥꯅꯤꯡꯕ
ꯑ ꯑ ꯑ ꯎꯝ ꯍꯧꯖꯤ ꯇꯤ ꯐ꯭ꯔꯤꯗ ꯂꯥꯏꯌꯦ
ꯎꯝ ꯈꯨꯖꯤꯟ ꯀꯛꯂꯤ ꯑꯩꯒꯤ ꯅꯨꯡꯁꯥꯁ
ꯇꯣꯄꯦ ꯑꯃ ꯑꯃ ꯊꯣꯛꯑꯣ ꯊꯣꯛꯔꯗꯤꯀꯣ ꯄꯣꯏꯟ ꯂꯣ ꯌꯥꯔꯝꯃꯅꯤꯕ
ꯎ ꯊꯥꯏꯗ ꯈ꯭ꯋꯥꯟꯒꯤ ꯏꯃꯥꯟꯅꯕ ꯀꯣꯜ ꯇꯧꯔꯛꯄ ꯑꯗꯣ ꯋꯥꯗꯣ ꯎꯝ ꯃꯊꯥꯡ ꯃꯊꯥꯡ ꯍꯥꯏꯗꯕꯒꯤ ꯄꯣꯏꯟꯗꯨ ꯌꯥꯝꯗꯕ
ꯎꯝ
ꯎꯝ ꯟꯖꯤꯅ ꯑꯩꯈꯣꯏꯒꯤꯗꯤ ꯌꯥꯝ ꯌꯥꯝꯃꯦ ꯁꯦꯚꯦꯟ ꯍꯟꯗ꯭ꯔꯦꯗ ꯌꯥꯎꯕꯅꯦ ꯎꯝ ꯑꯩꯈꯣꯏꯅ ꯋꯥꯔꯤꯗꯣ ꯌꯥꯝꯉꯥꯏꯔꯦ ꯃꯔꯤ ꯅꯨꯡꯉꯥꯏꯔꯒ ꯇꯥꯏꯈ꯭ꯔꯅꯤ ꯌꯦꯡꯗꯕꯤꯗ ꯅꯨꯃꯤꯠ ꯃꯤꯃꯤꯇꯣ
ꯑꯗꯣ ꯍꯥꯏꯒꯅꯨ ꯍꯥꯏꯗꯥꯏꯅꯦ
ꯈꯪꯉꯦꯁꯨ ꯈꯪꯉꯦ ꯌꯥꯗꯦ ꯃꯉꯣꯟꯗ ꯑꯩꯅ ꯕꯤꯌꯅꯤꯗ
ꯇ꯭ꯔꯥꯅꯤꯡ ꯀꯅ
ꯀꯥ ꯑ ꯃꯥꯒꯤ ꯃꯅꯕꯤꯁꯤ ꯏꯃꯥꯟꯅꯕꯤꯁꯤꯡ ꯀꯣꯏꯕ ꯆꯠꯈ꯭ꯔꯦ ꯆꯔꯆ ꯏꯁꯦꯡꯅ ꯊꯣꯡꯕ ꯃꯐꯝꯗꯣ
ꯑꯣ ꯑꯣ ꯍꯣꯏ ꯍꯪꯉꯦ ꯀꯩꯅꯣꯗ ꯔꯝꯗ꯭ꯔꯩꯗ
ꯔꯝꯂꯥ ꯑ ꯅꯪ ꯅꯍꯥꯟ ꯆꯥꯕꯗꯣ ꯂꯥꯁ ꯌꯌꯥꯔꯗꯔꯥ ꯑꯆꯥꯄꯨꯊ ꯑꯣꯏꯔꯝꯗꯥꯏꯗꯅꯤꯀꯣ ꯑꯣ ꯅꯨꯡꯉꯥꯏꯕ꯭ꯔꯥ
ꯈꯪꯗꯦꯗ ꯑꯥ ꯑꯗꯨꯝ ꯅꯨꯡꯉꯥꯏ
ꯎꯝ ꯐꯂꯣ ꯌꯨꯝ ꯐꯖꯌꯦ ꯍꯥꯏ
ꯂꯥꯞꯇꯤ ꯂꯥꯞ ꯄꯅꯤ ꯀꯣ ꯒꯥꯔꯤꯗꯤ ꯀꯅꯥꯅ ꯄꯨꯊꯣꯛꯏ
ꯍꯧꯄꯣꯝꯒꯤ ꯅꯨꯄꯥꯅ ꯄꯨꯊꯣꯛꯑꯦ ꯍꯥꯏꯌꯦ
ꯎꯝ
ꯅꯨꯄꯥ ꯑꯅꯤ ꯅꯨꯄꯤꯅ ꯃꯔꯤ ꯆꯠꯈ꯭ꯔꯦ ꯃꯣꯏꯗꯣ
ꯑꯣ
ꯑꯩꯈꯣꯏꯕꯨꯁꯨ ꯆꯥꯁꯦ ꯍꯥꯏꯕꯅꯦ ꯑꯗꯨꯟꯖꯤꯅꯒ ꯑꯩꯈꯣꯏꯕꯨꯁꯨ ꯆꯥꯠꯁꯦ ꯍꯥꯏꯔꯒ ꯑꯩ ꯎꯝ ꯃꯦꯖꯤꯂꯅꯨꯡꯒꯤ ꯑꯦꯛꯁꯨꯣ ꯑꯩ ꯅꯥꯗꯕ ꯃꯥꯒꯤ ꯑꯩꯈꯣꯏꯗꯤ ꯂꯩꯃꯤꯟ ꯂꯩꯃꯤꯟ ꯂꯩꯃꯤꯟ ꯀꯥꯏ ꯍꯥꯏꯆꯦ ꯅ ꯑꯠꯇꯦꯡ ꯅ ꯅꯤꯡꯗ ꯋꯥ ꯎꯝ ꯑ ꯅꯅꯦ ꯑꯗꯤ ꯃꯥꯗꯣ ꯃꯤꯁꯤꯡꯦꯡꯅ ꯑꯁ ꯑꯁ ꯑ ꯁꯨꯃꯥꯏꯅ ꯍꯥꯏꯕ ꯀꯣ ꯑꯈꯣꯏꯁꯨ ꯄꯥꯎ ꯇꯥꯏꯌꯦꯕ ꯃꯥꯒꯤ ꯋꯔꯤꯁꯦ꯫
ꯎꯝ꯫
ꯑꯗꯣ ꯑꯩꯈꯣꯏ ꯇꯣꯏꯅ ꯂꯩr ꯎꯝ ꯆꯥ ꯆꯥ ꯆꯥ ꯇꯤꯟꯅꯔꯗꯤꯀꯣ ꯃꯥꯗꯣ ꯑꯩꯈꯣꯏꯕꯨ꯫ ꯃꯤꯅ ꯀꯔꯤꯔꯥ ꯈꯟꯅꯦꯕ꯫
ꯎꯝ ꯂꯥꯟꯅ꯫
ꯆꯞ ꯃꯥꯟꯅꯅꯤ ꯎꯝ ꯃꯣꯏ꯫ ꯎꯝ ꯃꯣꯏꯕꯤ ꯆꯥꯞ ꯃꯥꯟꯅꯔꯅꯤ ꯍꯥꯏꯔꯤꯕ꯫ ꯑꯩꯅꯁꯨ ꯃꯥꯕꯨ ꯄꯥꯝꯗꯕꯅꯤ꯫
ꯎꯝ ꯑꯗꯣ ꯈꯣꯟꯗꯤ ꯑꯗꯨꯝ ꯇꯤꯟꯅꯕꯔꯣ꯫
ꯍꯣꯏ ꯃꯥꯗꯤ ꯎꯝ ꯃꯣꯏꯗꯤ꯫ ꯇꯤꯟꯅꯔꯒ ꯂꯩꯌꯦ꯫ ꯎꯝ ꯍꯣꯟꯗꯤ ꯃꯤ ꯐꯥꯕꯅꯤꯅꯀꯣ꯫
ꯎꯝ꯫
ꯃꯉꯣꯟꯗꯁꯨ ꯃꯥꯅ ꯑꯣꯈꯣꯟꯗꯁꯨ꯫ ꯃꯇꯦꯡ ꯌꯥꯝ ꯄꯥꯡꯕꯤꯌꯦꯕ ꯇꯥꯏꯌꯦ ꯎꯝ꯫
ꯍꯥꯏꯗꯤ ꯅꯨꯄꯥ ꯑꯃꯗꯨ꯫ ꯆꯤꯌꯦ ꯑꯔꯃꯤꯒꯤꯗꯣ ꯇꯦꯛ ꯊꯥꯔꯦ꯫ ꯑꯦ ꯅꯨꯡꯉꯥꯏꯔꯤꯕ ꯑꯗꯨ ꯍꯥꯏꯌꯦ꯫
ꯍꯧꯖꯤꯛ ꯂꯣ ꯀꯥꯔꯝ ꯀꯥꯟꯗ꯫
ꯍꯥꯥ꯫
ꯐꯣꯔ ꯃꯤꯅꯦꯠꯖ ꯑꯦꯒꯣ ꯁꯤꯔꯦ ꯁꯤ ꯅꯨꯄꯥꯁꯦ꯫ ꯑꯗꯨꯝ ꯇꯧꯕꯅꯦ ꯃꯥ꯫ ꯊꯥ ꯊꯥ ꯑꯃ ꯑꯅꯤ ꯂꯦꯞꯄꯅꯤꯗꯅ ꯅꯨꯡꯉꯥꯏꯔꯤꯕꯣ꯫ ꯀꯩꯗꯧꯔꯤꯒꯦ ꯇꯧꯔꯛꯑꯅꯤ꯫
ꯑꯗꯨꯕꯨꯗꯤ ꯅꯪꯒꯤ ꯁꯥꯏ ꯑꯣꯏꯔꯗꯤ ꯑꯥ ꯐꯖꯔꯅꯤ꯫ ꯅꯨꯖꯥꯟ ꯅꯉꯥꯛ ꯆꯞ ꯃꯥꯟꯅꯩꯅꯦ꯫
ꯍꯣꯏ ꯃꯥꯁꯨ ꯇꯧꯋꯦ ꯃ꯭ꯌꯨꯖꯥ ꯅꯪꯗꯣ ꯍꯧꯖꯤꯛ ꯍꯧꯖꯤꯛꯁꯨ ꯇꯧꯋꯦ꯫ ꯑꯗꯨꯒꯤ ꯅꯨꯄꯤꯗꯣ ꯃꯥꯒꯤ ꯃꯥꯒꯤ ꯃꯣꯏ ꯁꯥꯏꯗꯣ꯫ ꯄꯥꯛ ꯐꯥꯎꯅꯗꯦ ꯍꯥꯏꯌꯦꯕ꯫
ꯎꯝ ꯈꯪꯉꯦ ꯑꯩ ꯑꯩꯉꯣꯟꯗ ꯇꯥꯎꯕꯗꯣ꯫ ꯆꯞ ꯃꯥꯟꯅꯩꯅꯦꯕ ꯈꯪꯉꯦ ꯅꯨꯄꯤꯕꯨ꯫ ꯁꯥꯟꯅꯗꯣꯏꯔꯥ ꯃꯣꯏꯁꯦ꯫
ꯎꯝ꯫
ꯁꯥꯎꯅꯤꯡꯉꯦ꯫ ꯁꯨꯃꯥꯏꯅ ꯇꯧ ꯁꯨꯃꯥꯏꯅ ꯇꯧꯕ ꯂꯩꯔꯗꯤ ꯇꯧꯒꯅꯨ ꯍꯥꯏꯕꯅꯤꯗ꯫
ꯎꯝ꯫
ꯑꯩꯗꯤ ꯁꯥꯎꯅꯤꯡꯉꯦ ꯅꯨꯡꯁꯤꯕ ꯃꯣꯏꯁꯨ꯫ ꯐꯖ ꯅꯨꯄꯥ ꯑꯇꯣꯞꯄꯅ ꯐꯖꯅ ꯅꯨꯡꯁꯤꯒꯅꯦꯕ꯫ ꯃꯣꯏꯅ ꯅꯨꯡꯁꯤꯗꯔꯗꯤ꯫
ꯍꯣꯏ ꯂꯨꯅ ꯇꯧꯕ꯫
ꯃꯥꯅ ꯀꯣꯜ ꯇꯧꯗ꯭ꯔꯤ ꯍꯥꯏꯕ꯭ꯔꯥ ꯅꯉꯣꯟꯗ꯫
ꯐꯥꯎꯅꯗꯦ ꯍꯥꯏꯌꯦ ꯄꯥꯛ꯫ ꯇꯦꯛꯁ ꯃꯔꯛ ꯃꯔꯛꯇ ꯊꯥꯕ ꯑꯗꯨꯒꯨꯝꯕ ꯉꯥꯏꯔꯦ ꯍꯥꯏꯌꯦ ꯑꯗꯨ꯫ ꯃꯣꯏꯁꯥꯏꯁꯨ ꯀꯣꯂꯦꯖ ꯀꯥꯕꯅꯤꯅꯀꯣ ꯑꯦꯛꯖꯥꯝ ꯀꯩꯩ
ꯁꯤꯁ ꯑꯦꯛꯁꯀ꯭ꯌꯨꯁꯅꯦꯗꯣ ꯎꯝ ꯃꯥꯅ ꯍꯥꯏꯕꯗꯨ ꯃꯆꯤꯟ ꯊꯤ ꯊꯤꯕꯅꯤ ꯃꯥꯅ ꯄꯥꯝꯗꯕꯒꯤ ꯑꯣꯏꯔꯦ ꯑꯩꯉꯣꯟꯗ ꯇꯥꯎꯕ ꯍꯥꯏꯔꯣ ꯅꯪꯁꯨ ꯑꯩꯉꯣꯟꯗ ꯇꯥꯎꯕꯗꯣ ꯅꯪ ꯆꯞ ꯃꯥꯟꯅ ꯍꯣꯏꯔꯦ ꯆꯞ ꯃꯥꯟꯅꯕ ꯇꯥꯎꯕ꯭ꯔꯥ ꯑꯩꯉꯣꯟꯗ ꯇꯥꯎꯕꯗꯣ ꯎꯝ
ꯑꯗꯨꯃꯥꯏꯅ ꯉꯥꯡꯕꯗ ꯑꯦꯍ ꯑꯩꯈꯣꯏ ꯑꯉꯥꯡꯁꯨ ꯅꯠꯇꯦ ꯑꯗꯨꯒꯨꯝꯕ ꯃꯇꯝꯗꯣ ꯅꯠꯇꯔꯦ
ꯑ ꯆꯞ ꯃꯥꯟꯅꯦ ꯑꯩꯉꯣꯟꯗ ꯍꯥꯏꯕꯗꯣ ꯁꯨꯃꯥꯏꯅ ꯍꯥꯏꯕꯅꯦ ꯑꯩꯉꯣꯟꯗꯁꯨ ꯀꯣꯜ ꯇꯧꯔꯛꯇ꯭ꯔꯦꯅ ꯑꯩꯅ ꯅꯤꯡꯉꯥꯏ ꯇꯥꯎꯔꯒ ꯁꯨꯃꯥꯏꯅ ꯍꯥꯏꯕꯒꯤ ꯃꯥꯗꯣ ꯑꯉꯥꯡꯁꯨ ꯅꯠꯇꯦ ꯒꯟ ꯇꯥꯕ ꯈꯛꯇꯅꯦ ꯑꯣ ꯁꯨꯃꯥꯏꯅ ꯇ ꯎꯝ ꯅꯨꯡꯇꯤꯒꯤ ꯇꯥꯎꯕ ꯇꯧꯗ꯭ꯔꯁꯨ ꯌꯥꯏ ꯁꯨꯃꯥꯏꯅ ꯍꯥꯏꯕ ꯃꯥꯗꯣ
ꯑꯩꯈꯣꯏꯗꯤ ꯁꯦꯀ꯭ꯌꯣꯔ ꯇꯧꯗ꯭ꯔꯦꯗꯅ
ꯂꯣꯏꯦ ꯅꯨꯡꯁꯤ ꯑ ꯅꯨꯄꯤ ꯅꯨꯄꯤ ꯅꯨꯄꯤ
ꯄꯤꯕꯨ ꯀꯟꯇ ꯏ ꯇꯥꯥꯎꯅꯣ ꯍꯥꯏꯌꯨ
ꯎꯝ ꯍꯧꯅꯗꯕꯅ ꯐꯔꯦ ꯏꯟꯇꯔꯦꯁ ꯂꯩꯗ꯭ꯔꯗꯤ ꯀꯩꯒꯤ
ꯂꯣꯏꯔꯦ ꯃꯥꯁꯦ ꯑꯩꯗꯤꯀꯣ ꯎ ꯈꯣꯟꯕꯨ ꯀꯣꯜ ꯇꯧꯔꯛꯑꯦꯕ ꯇꯣꯏꯅ ꯇꯧꯔꯛꯑꯦꯕ ꯑꯩꯉꯣꯟꯗ ꯑꯩꯉꯣꯟ ꯗ ꯇꯥꯎꯕꯗꯣ ꯃꯥꯒꯤ ꯅꯨꯄꯤꯅ ꯑꯣ ꯍꯧꯖꯤꯛꯀꯥꯟꯁꯨ ꯇꯥꯎꯕ꯭ꯔꯥꯅ ꯑꯩꯗꯤ ꯈꯟꯕꯅꯦꯕ ꯐꯧꯅꯥꯗꯕ ꯃꯥꯜꯂꯦ ꯃꯥꯒꯤ ꯐꯣꯟꯗ ꯑꯃꯛ ꯃꯔꯛ ꯀꯣꯜ ꯇꯧꯔꯛꯑꯦꯕ ꯊꯦꯡꯅꯁꯨ ꯀꯣ ꯅꯨꯡꯗꯥꯡꯗ ꯃꯥꯒꯤ ꯅꯨꯄꯤꯗ ꯀꯣꯜ ꯇꯥꯎꯕ ꯃꯇꯝꯅꯦꯕ
ꯇꯧꯗꯕꯅꯦ ꯇꯧꯗꯕꯅꯦ ꯃꯥꯒꯤ ꯅꯨꯄꯤꯗꯣ ꯃꯆꯦꯒꯁꯨ ꯇꯨ ꯂꯩꯃꯤꯟꯅꯩꯌꯦ ꯍꯥꯏꯕ ꯑꯗꯨꯒꯤ ꯄꯥꯛ ꯇꯧꯗꯣꯏ ꯍꯥꯏꯌꯦ
ꯑꯗ ꯃꯤꯅꯁꯨ ꯀꯣꯜ ꯇꯧꯅꯤꯡꯉꯗꯤ ꯑꯗꯨꯝ ꯇꯥꯎꯒꯅꯤ
ꯎꯝ ꯅꯨꯄꯤꯗꯨꯁꯨ ꯌꯥꯝꯅ ꯏꯟꯇꯔꯦꯁ ꯂꯩꯇꯕ ꯃꯥꯜꯂꯦꯗ ꯃꯥꯒ ꯃꯥꯅꯦ ꯃꯥꯅꯦ
ꯂꯣꯏꯅꯦ
ꯀꯨꯏꯅ ꯆꯠꯇꯧ ꯃꯥꯟꯗꯦ ꯃꯣꯏꯒꯤꯗꯣ
ꯎꯝ ꯇꯂꯤ ꯑꯦ ꯉꯔꯥꯡꯗꯣ
ꯑꯥ
ꯐꯣꯟꯗ ꯀꯣꯏꯕ ꯂꯥꯛꯑꯁꯤꯔꯅ ꯍꯥꯏꯕꯗꯣ ꯑꯩ ꯇꯥꯏꯌꯦꯃꯗꯣ
ꯑꯣꯝ
ꯍꯥꯏꯕ ꯂꯥꯛꯀꯅꯤꯀꯣꯅ ꯍꯥꯏꯕꯗꯣ ꯀꯣꯟꯅ ꯑꯩ ꯌꯨꯝꯗ ꯂꯩꯔꯣꯏ ꯅꯪ ꯃꯊꯟꯗ ꯀꯣꯏꯔꯥꯛꯂꯒ ꯂꯩꯔꯨꯅ ꯍꯥꯏꯕ ꯃꯥꯅꯦ
ꯎꯝ ꯃꯥꯒꯤ ꯑꯦꯛꯁꯇ ꯇꯥꯟꯅꯒꯦ ꯍꯥꯏꯕ꯭ꯔꯥ ꯃꯥ ꯏ ꯋꯥ ꯀꯜꯗ ꯑꯣꯟꯒ ꯌꯦ ꯍꯥꯏ
ꯇꯥꯟꯗꯦ ꯍꯥꯏꯒꯤ ꯇꯅꯦ ꯂꯣꯏ ꯗꯔ
ꯏꯆꯦ ꯐꯣꯟ ꯂꯥꯛꯑꯦ ꯅꯪꯒꯤ ꯇꯧꯔꯛꯑꯦ ꯆ ꯐꯠꯄ ꯑꯣꯏꯔꯦ
ꯀꯣꯏꯔꯥꯛꯄ꯭ꯔꯥ ꯍꯧꯖꯤꯛꯀꯥ ꯁꯨꯝ ꯃꯥꯗꯣ
ꯑꯥ
ꯃꯣꯏꯕꯨ ꯑ ꯃꯥꯗꯣ ꯀꯣꯏꯕ ꯂꯥꯛꯄ꯭ꯔꯥ ꯍꯧꯖꯤꯛꯀꯥꯟꯁꯨ ꯍꯥꯏꯕꯅꯤ ꯑ ꯕꯦꯛꯒ꯭ꯔꯥꯎꯟꯒꯤ ꯃꯀꯣꯟ ꯌꯦꯡꯒꯅꯨ
ꯃꯅꯨꯡꯗꯅꯦ ꯒꯥꯔꯤ